ꯑꯥ ꯇꯥꯕꯔꯣ
ꯍꯜꯂꯣ
ꯑꯥꯎ ꯇꯥꯏꯌꯦ ꯇꯥꯏꯌꯦ
ꯑꯁ ꯊꯥꯔꯝꯗꯦ
ꯅꯪ ꯅꯪ ꯈꯣꯟꯖꯦꯜ ꯇꯥꯏ ꯑꯁ ꯍꯧꯖꯤꯛ ꯀꯩꯁꯨ ꯇꯧꯗꯦ ꯐꯥꯝꯃ ꯂꯩꯌꯦ ꯅꯪꯗꯤ
ꯆꯥꯛ ꯆꯥꯛ ꯊꯣꯡꯉꯦ
ꯀꯩ ꯏꯟꯖꯥꯡ ꯍꯥꯥ
ꯆꯥꯛꯇꯣ ꯀꯔꯤ ꯌꯦꯟꯖꯥꯡ ꯊꯣꯡꯕ꯭ꯔꯣ
ꯑꯁ ꯉꯁꯤ ꯕꯤꯟꯁꯀ ꯈꯥꯃꯦꯟ ꯑꯈꯥꯕꯗꯣ ꯑꯗꯨꯒ ꯀꯥꯡꯁꯣꯏ ꯊꯣꯡꯉꯦ ꯑꯗꯨꯒ ꯕꯤꯟꯁꯀ ꯑꯂꯨꯗꯣ ꯀꯪꯍꯥꯎ ꯇꯧꯕꯤꯈ꯭ꯔꯦ ꯅꯪꯗꯤ
ꯇꯥꯠꯅ ꯌꯥꯝ ꯋꯥꯏꯌꯦ
ꯑꯥ ꯍꯟꯗꯛꯇꯤ ꯕꯤꯟꯁꯇꯣ ꯌꯥꯝ ꯂꯩ ꯀꯩꯅꯣ ꯇꯧꯕꯅꯤꯅ ꯑꯣ
ꯉꯁꯥꯏꯒ ꯃꯣꯃꯣ ꯆꯥꯔꯒ ꯁꯦꯝꯃꯒ ꯍꯧꯖꯤꯛ ꯆꯥꯕꯒꯤꯀꯣ ꯄꯨꯛ ꯊꯟꯕꯒꯤ ꯆꯥꯅꯤꯡꯕ ꯂꯩꯕꯒ ꯍꯣꯔꯦꯟ ꯅꯨꯡꯗꯥꯡꯒꯤ ꯊꯣꯡꯒꯅꯤ
ꯏꯁ ꯅꯪ ꯁꯦꯝꯔ ꯆꯥꯔꯤꯔꯣ
ꯎꯝ ꯑꯥ ꯍꯥꯎꯕꯗꯨ ꯂꯣꯏꯔꯦ
ꯑꯁ ꯌꯥꯝ ꯐꯩꯅꯦ
ꯆꯥꯒꯦꯅ ꯆꯥꯕꯅꯦ ꯉꯁꯤ
ꯑꯦ ꯄꯤꯛꯄꯒꯤ ꯑꯣꯏꯔꯝꯒꯅꯤ
ꯎꯝ ꯍꯥꯎꯋꯦ ꯑꯩ ꯑꯩꯅ ꯍꯥꯞꯄꯗꯣ
ꯑꯧ
ꯑꯥ ꯇꯤꯜꯂꯧ ꯐꯗꯤꯒꯣꯝ ꯑꯗꯨꯒ ꯃꯔꯣꯏ
ꯑꯥ
ꯑꯗꯨꯒ ꯃꯣꯔꯣꯛ ꯁꯥꯕꯗꯣ ꯒ꯭ꯔꯤꯟ ꯎꯝ ꯑꯁꯪꯕ ꯆꯤꯔꯤꯗꯣ
ꯑꯥ
ꯑꯗꯨꯒ ꯎꯝ ꯑꯗꯨ ꯑꯗꯨ ꯈꯛꯇ ꯍꯥꯞꯄꯦ ꯍꯥꯎꯋꯦ ꯑꯩꯅ ꯁꯦꯝꯕꯩꯔ ꯍꯥꯎꯋꯦ
ꯍꯥꯎꯔꯝꯒꯅꯤ
ꯎꯝ ꯍꯧꯖꯛ ꯕꯖꯥꯔꯗꯗꯤ ꯈꯔ ꯁꯥꯗꯣ ꯌꯥꯝ ꯌꯥꯝ ꯍꯥꯞꯇꯦꯗꯅ
ꯑꯧ
ꯑꯩꯗꯤ ꯍꯥꯎꯅꯕ ꯆꯥꯕ ꯇꯧꯕꯒꯤ ꯌꯥꯝ ꯌꯥꯝ ꯍꯥꯞꯄꯅꯦ ꯏꯁꯥꯗꯣ
ꯑꯣ ꯄꯣꯛꯀꯤ ꯇꯧꯕ꯭ꯔꯥ ꯕꯣꯏꯂꯔ ꯇꯧꯕ꯭ꯔꯥ
ꯑꯦ ꯕꯣꯏꯂꯔꯅꯦ
ꯑꯣ
ꯑꯣꯛꯀꯤꯁꯨ ꯆꯥꯅꯤꯡꯉꯦ ꯑꯩ ꯑꯣꯛꯀꯤ ꯆꯥꯕ ꯐꯪꯕ ꯌꯥ ꯍꯥꯎꯕ꯭ꯔꯥ
ꯑꯧ ꯄꯣꯛꯀꯤꯗꯣ ꯌꯥꯝ ꯍꯥꯎꯕꯕꯨꯗꯤ ꯍꯥꯎꯋꯦꯕ ꯑꯗꯣ ꯀꯩꯅꯣ ꯌꯥꯝ ꯎ ꯌꯥꯝꯅꯗꯤ ꯆꯥꯕ ꯉꯝꯗꯕꯅꯦ ꯌꯥꯝ ꯌꯥꯝ ꯊꯨꯅ ꯑꯣ ꯀꯩꯅꯣ ꯇꯧꯒꯟꯕꯅꯦ
ꯎꯝ ꯑꯣꯀꯦ
ꯎꯝ ꯌꯥꯝꯅ ꯀꯩꯅꯣ ꯃꯣꯏꯗꯤ ꯀꯩꯅꯣ ꯊꯥꯎ ꯌꯥꯝ ꯊꯣꯛꯄꯗꯣ
ꯎꯝ
ꯑꯗ ꯑꯗꯨꯒꯤꯅꯦ ꯌꯥꯝ ꯀꯩꯅꯣ ꯇꯧꯒꯟꯕꯗꯣ ꯑꯩꯁꯨ ꯅꯣꯡꯃꯈꯥ ꯆꯥꯕ ꯐꯪꯉꯦ ꯅꯍꯥꯟꯗꯣ ꯕꯖꯥꯔ ꯆꯠꯄ ꯀꯥꯟꯗ ꯇꯦꯔꯥꯗ ꯆꯥꯕꯗꯣ ꯍꯥꯎꯕꯕꯨꯗꯤ ꯍꯥꯎꯋꯦ ꯄꯣꯛꯀꯤꯁꯨ ꯗꯣ ꯊꯥꯎ ꯌꯥꯝꯃꯟꯕꯒꯤ ꯌꯥꯝꯅ ꯆꯥꯕꯗꯤ ꯉꯝꯗꯦ ꯃꯣꯃꯣꯒꯨꯝꯕꯗꯤ ꯌꯨꯝꯗ ꯁꯦꯝꯃꯒꯀꯣ ꯌꯥꯝ ꯆꯥꯕꯕꯨꯗꯤ ꯌꯥꯕꯅꯤ ꯑꯩꯈꯣꯏꯗꯤ ꯃꯤ ꯌꯥꯝꯕꯅꯤꯅ ꯏꯁ ꯁꯦꯝꯔꯤ ꯁꯦꯝꯃꯤꯀꯥꯟꯗ ꯃꯤꯅ ꯐꯨꯜ ꯑꯣꯏꯔꯅꯤ ꯑꯗꯨꯒꯤ ꯆꯥꯕꯒ ꯐꯪ ꯄꯣꯟꯇꯦ
ꯑꯩꯁꯦ ꯊꯥꯎꯗ ꯌꯥꯝ ꯍꯥꯞꯄ ꯈꯪꯗꯦ ꯌꯥꯝ ꯆꯥꯕ ꯉꯝꯃꯦ ꯁꯤꯗꯤ
ꯑꯣ ꯑꯩꯈꯣꯏꯁꯨ ꯍꯥꯟꯅ ꯇꯧꯔꯝꯃꯦ ꯑꯃꯔꯛ ꯑꯅꯤꯔꯛꯇꯤ ꯁꯦꯝꯃꯒ ꯆꯠ ꯊꯣꯛꯑ ꯆꯥꯈ꯭ꯔꯦ ꯑꯩꯈꯣꯏꯁꯨ
ꯎꯝ ꯅꯪ ꯔꯥꯏꯁ ꯀꯨꯀꯔꯗ ꯐꯨꯠꯄ ꯅꯠꯇ꯭ꯔꯣ
ꯎꯝ ꯔꯥꯏꯁ ꯀꯨꯀꯔꯗ ꯇꯧꯋꯦ
ꯑꯥ
ꯑꯍꯨꯝꯔꯛ ꯑꯍꯨꯝꯔꯛ ꯇꯧꯕꯅꯦ
ꯑꯣ ꯃꯆꯥ ꯑꯣꯏꯕꯤꯒꯤ ꯑꯣꯏꯔꯝꯒꯅꯤ
ꯎꯝ ꯇꯅꯦ
ꯑ ꯑꯩ ꯑꯩꯗꯤ ꯍꯥꯟꯅ ꯁꯦꯝꯗꯣ
ꯑ ꯇꯔꯥ ꯇꯔꯥꯃꯔꯤ ꯇꯔꯥ ꯃꯉꯥꯗꯤ ꯇꯧꯋꯦ
ꯎꯝ ꯑꯗꯨꯅ ꯌꯨꯝꯗ ꯆꯥꯕꯗꯣ ꯁꯦꯝꯔꯒ ꯆꯥꯕꯗꯨꯅ ꯑꯗꯨꯃꯥꯏ ꯀꯩꯅꯣ ꯇꯧꯔꯝꯃꯅꯤ ꯃꯍꯥꯕꯂꯤꯒꯤꯗꯣ ꯌꯥꯝꯃꯦ ꯍꯥꯏꯀꯣ ꯇꯥꯕ꯭ꯔꯣ ꯃꯣꯃꯣꯁꯨ ꯃꯐꯝ ꯃꯐꯝꯅꯤꯗꯀꯣ ꯍꯥꯎꯕ ꯃꯐꯝ ꯂꯩ ꯍꯥꯎꯗꯕ ꯃꯐꯝ ꯂꯩꯀꯣ
ꯎꯝ
ꯎꯝ ꯅꯪꯗꯤ ꯉꯁꯤ ꯀꯩ ꯀꯩ ꯊꯕꯛ ꯁꯨꯔꯒꯦ
ꯅꯣꯏꯗꯤ ꯁꯣꯏ ꯑꯃꯒ ꯆꯥꯗꯔꯣ
ꯍꯥꯥ
ꯅꯣꯏꯗꯤ ꯁꯦꯝꯃꯒ ꯆꯥꯗ꯭ꯔꯣ
ꯑꯁ ꯍꯧꯖꯤꯛꯇꯤ ꯃꯤ ꯌꯥꯝꯕꯅꯤꯅ ꯁꯦꯝꯃꯒ ꯆꯥꯕꯗꯣ ꯀꯩꯅꯣ ꯇꯧꯋꯦꯗ ꯃꯗꯨꯗꯤ ꯃꯇꯝ ꯌꯥꯝ ꯆꯪꯉꯤꯗꯅ ꯁꯦꯝꯕꯗꯣ
ꯄꯨꯡ ꯑꯅꯤꯗꯒꯤ ꯇꯧꯕꯗꯣ ꯄꯨꯡ ꯃꯔꯤ ꯍꯦꯟꯕ ꯀꯥꯟꯗ ꯇꯥꯈ꯭ꯔꯦ
ꯎꯝ ꯑꯗꯨꯅꯦ ꯑꯩꯈꯣꯏꯗꯤ ꯑꯁ ꯑꯗꯨꯃꯥꯏꯅ ꯁꯦꯝꯕꯗꯣ ꯁꯦꯝꯔꯤꯉꯩꯗ ꯃꯤ ꯌꯥꯝꯕꯅꯤꯅꯀꯣ ꯑꯩꯈꯣꯏꯗꯤ ꯑꯁ ꯑꯃ ꯑꯅꯤ ꯈꯛꯇ ꯆꯥꯕ ꯐꯪꯒꯅꯤ ꯑꯩꯈꯣꯏꯅ ꯁꯦꯝꯕꯗꯤ ꯃꯤ ꯌꯥꯝꯕꯅꯤ
ꯑꯩ ꯎꯝ ꯀꯩꯅꯣ ꯃꯇꯝꯗ ꯀ꯭ꯔꯤꯁꯃꯥꯁ ꯃꯇꯝꯗꯣ
ꯑꯝ
ꯑꯩꯈꯣꯢ ꯢꯃꯥꯟꯅꯕꯤ ꯈꯣꯢꯒ ꯇꯧꯔꯒ ꯆꯥꯏꯌꯦꯕ ꯑꯦ ꯀꯩꯅꯣꯗꯣ ꯅꯈꯣꯏꯒꯤꯗꯣ ꯋꯥꯏꯔꯒ ꯀꯣ
ꯑꯥꯎ
ꯁꯦꯝꯃꯦꯕ ꯌꯥꯝ ꯍꯥꯎꯋꯦ ꯃꯣꯏꯗꯤ ꯃꯊꯣꯟ ꯃꯔꯤ ꯃꯉꯥꯅꯦ ꯃꯔꯤꯅꯦꯕ ꯏꯁꯇꯤꯝ ꯇꯧꯕꯗꯣ
ꯑꯗꯨꯗꯤ ꯑꯥ ꯑꯗꯨ ꯁ꯭ꯇꯤꯝ ꯇꯧꯗꯣꯏ ꯌꯥꯝ ꯀꯥ ꯌꯥꯝꯕꯗꯨꯅ ꯊꯕꯛꯇꯣ ꯌꯥꯝ ꯆꯪꯗ꯭ꯔꯦ
ꯎꯝ ꯑꯗꯨꯗꯤ ꯌꯥꯝ ꯆꯪꯉꯦ꯫
ꯎꯝ ꯑꯗꯨꯗꯤ ꯌꯥꯝ ꯀꯩꯅꯣ ꯃꯊꯣꯟ ꯃꯊꯣꯟ ꯀꯥꯕꯅꯤꯅꯀꯣ꯫ ꯑꯃꯔꯛ ꯇꯧꯕ ꯀꯥꯟꯗ ꯌꯥꯝ ꯀꯩꯅꯣ ꯇꯧꯒꯅꯤ꯫
ꯑꯩꯁꯨ ꯂꯩꯔꯗꯤꯀꯣ ꯑꯗꯨꯝ ꯆꯥꯒꯅꯤ ꯁꯦꯝꯃꯒ ꯍꯦꯟꯅ ꯆꯥꯅꯤꯡꯉꯗꯤ ꯑꯩꯈꯣꯏꯅ ꯁꯦꯝꯃꯒ ꯆꯥꯕꯅ ꯑꯗꯨꯝ ꯍꯥꯎꯋꯦ꯫
ꯎꯝ ꯑꯩꯗꯤ ꯆꯥꯔꯗꯤ ꯌꯥꯝꯅ ꯆꯥꯕ ꯉꯝꯒꯅꯤ ꯃꯣꯃꯣꯗꯣ꯫
ꯎꯝ꯫ ꯑꯩꯁꯨꯅꯦ ꯕꯖꯥꯔꯗ ꯑꯩ ꯌꯥꯝꯅ ꯆꯥꯕ ꯉꯝꯃꯦ ꯉꯁꯤꯗꯤ ꯌꯥꯝꯅꯒ ꯆꯥꯔꯦ ꯈꯪꯗꯦ꯫
ꯎꯝ꯫ ꯅꯪ ꯅꯊꯥꯟꯗ ꯂꯩꯔꯤ
ꯆꯥꯛ ꯊꯣꯡꯉꯕꯅꯤꯅ ꯊꯕꯛ ꯂꯩꯕꯅꯤꯅ ꯉꯁꯤꯁꯦ
ꯍꯥꯥ꯫
ꯆꯥꯛ ꯊꯣꯡꯕ ꯂꯣꯏꯔꯕꯅꯤꯅ ꯊꯕꯛ ꯂꯩꯔꯝꯃꯔꯣꯏꯕ꯫
ꯎꯝ ꯍꯧꯖꯤꯛꯇꯤ ꯉꯟꯇꯥ ꯆꯥꯛ ꯆꯠꯊꯣꯛꯁꯦꯗꯤ ꯍꯥꯏꯕꯅꯦ꯫
ꯎꯝ ꯉꯟꯇꯥ ꯊꯣꯡꯗꯣꯛꯑꯣ ꯉꯟꯇꯥ ꯄꯨꯡ ꯀꯌꯥꯗ ꯆꯥꯛ ꯆꯥꯕ꯭ꯔꯣ
ꯄꯨꯡ ꯃꯉꯥ ꯃꯈꯥꯏ꯫ ꯇꯔꯨꯛ ꯑꯗꯨꯋꯥꯏ ꯇꯥꯥꯔꯗꯤ ꯆꯥꯛ ꯆꯥꯔꯁꯦ ꯑꯃꯨꯛ ꯍꯥꯏꯔꯅꯤ꯫
ꯎꯝ ꯁꯤꯗ ꯂꯩꯔꯗꯤꯀꯣ ꯊꯦꯡꯅ ꯊꯦꯡꯅ ꯆꯥꯕꯅꯤ꯫ ꯍꯣꯔꯦꯟ ꯄꯨꯡ ꯇꯔꯦꯠ ꯇꯔꯦꯠ ꯃꯈꯥꯏ ꯑꯗꯨꯋꯥꯏꯗ ꯆꯥꯒꯅꯤ꯫
ꯑꯥ ꯑꯗꯨꯅꯦ ꯃꯐꯝ ꯃꯐꯝꯅꯅꯦꯀꯣ꯫
ꯌꯨꯝꯗ ꯂꯩꯔꯗꯤ ꯄꯨꯡ ꯃꯉꯥ ꯃꯈꯥꯏ ꯇꯔꯨꯛ ꯁꯨꯋꯥꯏꯗ꯫
ꯎꯝ꯫
ꯁꯤꯗꯅ ꯇꯔꯦꯠ ꯃꯈꯥꯏ꯫
ꯑꯥꯢ
ꯅꯤꯄꯥꯜ ꯑꯗꯨꯋꯥꯢꯗ꯫
ꯍꯥꯏꯗꯤ ꯉꯁꯥꯏ ꯅꯨꯡꯊꯤꯜꯗꯣ ꯆꯥꯛ ꯑꯥ ꯁꯤꯡꯖꯨ ꯕꯤꯟꯁꯀ ꯃꯤꯃꯤꯒ ꯁꯤꯡꯖꯨ ꯆꯥꯕꯤꯕꯒꯤ ꯆꯥꯛꯀ ꯆꯥꯅꯤꯡꯕ ꯐꯥꯎꯗꯦ꯫
ꯅꯪꯗꯤ ꯑꯗꯨꯝ ꯐ꯭ꯔꯤ ꯑꯗꯨꯝ ꯂꯩꯔꯤꯔꯣ ꯍꯥꯥ
ꯇꯥꯕ꯭ꯔꯣ
ꯑꯥꯎ ꯅꯪꯗꯤ ꯑꯗꯨꯝ ꯐ꯭ꯔꯤ ꯑꯗꯨꯝ ꯂꯩꯔꯤꯔꯣꯕ
ꯎꯝ ꯍꯌꯦꯡꯗꯤ ꯀꯥꯏꯗ ꯆꯠꯀꯦꯔꯣ
ꯍꯌꯦꯡ ꯈꯪꯗꯦ ꯂꯧ ꯆꯠꯀꯅꯤ ꯍꯌꯦꯡꯗꯤ ꯉꯁꯤꯗꯣ ꯅꯨꯡꯁꯥ ꯑꯧ ꯉꯁꯤ ꯆꯠꯇ꯭ꯔꯦ ꯅꯨꯡꯁꯥ ꯁꯥꯃꯟꯕꯒꯤ ꯍꯌꯦꯡ ꯆꯠꯀꯅꯤ ꯂꯧ
ꯍꯌꯦꯡ ꯉꯁꯤ ꯅꯣꯡ ꯇꯥꯕ꯭ꯔꯥ ꯑꯗꯨꯋꯥꯢꯗ
ꯈꯤꯇꯪ ꯉꯁꯥꯏꯗꯣ ꯑꯌꯨꯛꯇꯣ ꯑꯗꯨꯗ ꯈꯤꯇꯪ ꯆꯨꯔꯝꯃꯦ ꯑꯗꯨꯒ ꯑꯃꯨꯛ ꯅꯨꯡꯁꯥꯗ ꯑꯃꯨꯛ ꯊꯣꯛꯄꯗꯣ
ꯎꯝ
ꯐꯤꯁ ꯐꯖꯅ ꯌꯥꯏꯌꯦꯗ ꯅꯨꯡꯁꯥꯗꯣ
ꯁꯤꯗꯗꯤ ꯀꯣ
ꯎꯝ
ꯉꯔꯥꯡ ꯎꯝ ꯉꯁꯤꯗꯣ ꯈꯔ ꯈꯔ ꯇꯥꯏ ꯅꯨꯡꯁꯥꯗꯣ ꯌꯥꯝ ꯊꯣꯛꯇꯦ
ꯉꯥꯏꯍꯥꯛꯇꯪꯅꯤꯗ ꯉꯁꯤ ꯅꯣꯡ ꯆꯨꯔꯤꯁꯤ
ꯎꯝ ꯉꯍꯥꯛꯇꯪꯅꯤ ꯆꯨꯈꯠꯄ ꯌꯥꯝ ꯌꯥꯝ ꯖꯣꯔꯣ ꯖꯣꯔꯣ ꯇꯥꯕꯗꯤ ꯅꯠꯇꯦ
ꯎꯝ ꯈꯪꯗꯦ ꯍꯟꯗꯛ ꯁꯨ ꯅꯣꯡ ꯁꯨ ꯂꯩꯇꯦ ꯂꯩꯗꯩ ꯁꯨꯨꯞꯂꯩ ꯂꯩꯇꯦ ꯀꯃꯥꯏ ꯂꯧ ꯎꯕꯗꯤ ꯈꯪ ꯈꯪꯗꯦ ꯅꯣꯡꯁꯨ ꯁꯨꯇꯥ ꯇꯥꯗꯕ
ꯎꯝ ꯂꯧ ꯂꯧ ꯃꯇꯝꯗꯤ ꯋꯥꯕ ꯍꯧꯔꯅꯤꯅꯦ ꯑꯃꯨꯛ
ꯑꯥꯎ ꯑꯗꯨꯅꯦ ꯀꯨꯝ ꯀꯩꯅꯣ ꯍꯧꯖꯤꯛꯁꯦ ꯆꯍꯤ ꯃꯌꯥꯏꯗꯤ ꯆꯟꯁꯤꯜꯂꯛꯑꯦ ꯊꯕꯛꯇꯤ ꯀꯔꯤꯅꯣ ꯁꯨꯔꯤꯁꯦ ꯑꯝꯐꯥꯎ ꯈꯪꯗꯦ ꯂꯧ ꯃꯇꯝꯅꯤꯅꯀꯣ ꯋꯥꯕ ꯃꯇꯝꯗꯤ ꯑꯣꯏꯔ ꯑꯣꯏꯔꯒꯅꯤ
ꯋꯥꯅ ꯍꯂꯛꯄꯗ ꯉꯟꯇꯅ ꯇꯨꯝꯕꯗꯣ ꯅꯨꯡꯗꯥꯡꯁꯨ ꯋꯥꯅ ꯍꯧꯒꯠꯄꯗꯨꯗꯤ ꯑꯗꯨꯝ ꯅꯥꯕꯅꯦ
ꯑꯥꯎ ꯂꯧ ꯑꯃꯨꯛ ꯆꯠꯂꯦ ꯑꯃꯨꯛꯀ ꯑꯌꯨꯛ ꯉꯟꯇꯥ ꯍꯧꯒꯠꯄꯗꯣ ꯑꯗꯨꯗꯅꯦ ꯇꯥꯜꯂꯦꯁꯦ
ꯎꯝ
ꯂꯩꯁꯥ ꯑꯣꯏꯔꯤꯉꯩꯗꯗꯤ ꯂꯩꯁꯥ ꯑꯣꯏꯔꯤꯉꯩꯗꯗꯤ ꯑ ꯂꯧ ꯆꯠꯂꯦ ꯍꯥꯏꯔꯁꯨ ꯑꯈꯣꯏ ꯏꯃꯥ ꯄꯥꯕꯨꯡꯅ ꯆꯥꯛ ꯏꯟꯁꯥꯡ ꯊꯣꯡꯕꯤꯗꯅ ꯑꯗꯨꯝ ꯊꯦꯡꯅ ꯍꯧꯒꯠꯂꯦꯗꯅ ꯑꯗꯨꯒ ꯍꯧꯖꯤꯛ ꯇꯤ ꯑꯗꯨ ꯌꯥꯗꯕꯅꯤꯅ ꯑꯁ ꯉꯝꯗꯥ ꯉꯝꯗꯥ ꯎꯄꯥꯏ ꯂꯩꯇꯕꯩ ꯋꯣ ꯂꯧ ꯃꯇꯝꯅꯤꯅ ꯑꯃꯨꯛ ꯍꯧꯒꯠꯇꯕ ꯌꯥꯗꯦ
ꯎꯝ ꯅꯣꯏ ꯏꯅꯦꯝ ꯅꯕꯣꯛꯇꯤ ꯂꯧꯎ ꯆꯠꯄ꯭ꯔꯥ
ꯑꯥ ꯆꯠꯂꯦ ꯆꯠꯂꯁꯨ ꯌꯥꯝꯅ ꯀꯟꯅ ꯁꯨꯕ ꯉꯝꯗꯦꯗ
ꯎꯝ
ꯑꯍꯟ ꯑꯣꯏꯔꯕꯅꯤꯅ
ꯎꯝ
ꯃꯤ ꯌꯥꯝ ꯃꯤ ꯌꯥꯝꯕ ꯋꯥꯅꯦ ꯃꯤ ꯌꯥꯝꯕ ꯋꯥꯅꯦ ꯊꯕꯛ ꯁꯨ ꯄꯨꯕ ꯃꯤꯗꯤ ꯂꯩꯇꯦꯕ ꯑꯩꯈꯣꯏꯁꯨ ꯑꯉꯥꯡ ꯑꯣꯏꯕꯒꯤ ꯂꯣꯏꯅꯃꯛꯇꯨ ꯂꯩꯁꯥꯕꯤ ꯑꯅꯤꯗꯨꯁꯨ ꯑꯉꯥꯡ ꯑꯣꯏꯌꯦ ꯀꯩꯀꯩ
ꯑꯍꯟꯁꯨ ꯑꯣꯏꯔꯛꯈ꯭ꯔꯥꯕꯅꯦ ꯌꯥꯝ ꯁꯨꯕꯁꯨ ꯉꯝꯃꯣꯏꯀꯣ
ꯉꯝꯗꯦꯕ ꯁꯨꯕꯁꯨ ꯂꯧꯅ ꯑꯃꯨꯛ ꯆꯥꯎꯕꯅꯦ
ꯎꯝ
ꯈꯪꯗ꯭ꯔꯦꯗ
ꯅꯣꯏ ꯂꯧ ꯌꯥꯝ ꯆꯥꯎꯕ꯭ꯔꯥ
ꯎꯝ
ꯌꯥꯝ ꯆꯥꯎꯕ꯭ꯔꯥ ꯅꯣꯏꯒꯤ ꯂꯧꯗꯨ
ꯎꯝ ꯈꯔꯕꯨꯗꯤ ꯆꯥꯎꯋꯦ ꯅꯣꯏꯒꯤ ꯑꯝ ꯅꯣꯏꯒꯤ ꯑꯃꯗꯣ ꯑꯗꯨ ꯑꯩꯈꯣꯏꯒꯤ ꯑꯍꯨꯝꯔꯛ ꯑꯣꯏꯔꯝꯒꯅꯤ ꯅꯣꯏꯒꯤ ꯁꯔꯨꯛ ꯇꯦꯒꯦ ꯑꯩꯈꯣꯏꯗꯣ ꯍꯟꯗꯛꯇꯤ ꯎꯝ ꯀꯩꯅꯣ ꯈꯔ ꯄꯤꯊꯣꯛꯀꯥꯅꯤ ꯍꯥꯏ ꯑꯩꯈꯣꯏꯒꯤꯗꯣ ꯌꯥꯝꯃꯟꯕꯒꯤ ꯇꯣ ꯑꯗꯥ ꯈꯤꯇꯪ
ꯑꯉꯥꯡꯈꯣꯏ ꯃꯈꯥꯒꯤꯗꯤ ꯅꯣꯏꯅꯤꯀꯣ
ꯎꯝ
ꯑꯩꯈꯣꯏꯖꯨ ꯑꯩꯈꯣꯏꯗꯤ ꯍꯧꯔꯥꯝꯈꯤꯔꯣꯏ
ꯍꯧꯔꯕꯅꯦ ꯅꯍꯥꯟ ꯎꯋꯦ ꯅꯣꯏ ꯅꯃꯥꯗꯣ ꯅꯣꯏꯗꯤ ꯅꯣꯏꯗꯤ ꯑꯥ ꯌꯥꯝ ꯁꯨꯅꯤꯡꯉꯥꯏ ꯂꯩꯇꯦꯗ ꯅꯣꯏꯒꯤꯗꯤ ꯍꯥꯏꯕꯗꯤ ꯅꯣꯏ ꯆꯍꯤ ꯑꯃ ꯑꯅꯤ ꯈꯛꯇꯥꯅꯤꯗꯅ ꯀꯩꯅꯣ ꯇꯧꯕꯤꯕꯗꯣ
ꯎꯝ
ꯑꯗꯣ ꯇꯧꯕꯤꯕꯒꯤ ꯅꯣꯏꯒꯤꯗꯤ ꯌꯥꯝꯅ ꯁꯨꯅꯤꯡꯉꯥꯏ ꯂꯩꯇꯦꯕ ꯍꯤꯗꯥꯛ ꯀꯥꯞꯄꯤꯔꯒꯥ ꯂꯣꯏ ꯀꯪꯉ ꯂꯩꯔꯤꯕ ꯅꯣꯏꯒꯤꯗꯤ
ꯑꯥ ꯅꯣꯏꯒꯤꯗꯤ ꯅꯣꯏ